ꯎꯝ
ꯍꯦꯂꯣ
ꯎꯝ ꯇꯥꯔꯦ ꯇꯥꯔꯦ ꯀꯩꯗꯧꯖꯔꯥ ꯈꯪꯗꯦ ꯍꯧꯖꯤꯛꯇꯎ
ꯈꯪꯗꯅꯦ ꯑꯩꯁ ꯑꯩꯁꯦ ꯍꯦ ꯅꯨꯡꯁꯥ ꯃꯔꯛꯇ ꯐꯝꯃꯒ ꯊꯕꯛ ꯁꯨꯕꯁꯦ ꯅꯨꯡꯉꯥꯏꯀꯣ
ꯎꯝ ꯅꯅꯨꯡꯉꯥꯏꯕꯅꯦ ꯏꯇꯣꯝꯗꯗꯤꯅꯦ ꯑꯃꯨꯛ
ꯎꯝ ꯁꯨꯅꯤꯡ ꯀꯥꯟꯗ ꯁꯨ ꯁꯨꯅꯤꯡꯗ꯭ꯔꯀꯥꯟꯗ ꯐꯝꯅꯤꯡ ꯀꯥꯟꯗ
ꯎꯝ ꯌꯨꯝ ꯆꯠꯅꯤꯡꯕ ꯃꯇꯝꯗ ꯆꯠ ꯆꯠ
ꯑꯗꯨꯟꯅꯅꯦ
ꯆꯥꯕ ꯊꯛꯄ ꯄꯨꯗ꯭ꯔꯣ
ꯑꯁ ꯀꯥꯎꯋꯦ ꯂꯣꯏꯅꯃꯛ ꯑꯩ ꯐꯣꯟ ꯋꯥꯔꯤ ꯑꯩꯈꯣꯏ ꯀꯩꯅꯣꯗ ꯁꯥꯔꯤꯉꯩꯗ ꯀꯥꯑꯣꯕ ꯁꯥꯔꯤꯉꯩꯗ ꯂꯣꯏ ꯀꯥꯎꯔꯦ ꯈꯣꯡꯎꯞ ꯐꯥꯎ ꯍꯥꯞꯄ ꯅꯪꯗꯦ
ꯇꯥꯕꯗꯤ ꯄꯨꯔꯥ
ꯒꯦꯖꯤꯜꯅ
ꯊꯕꯛꯁꯨꯨꯕꯗ ꯊꯋꯥꯏ ꯆꯪꯗ꯭ꯔꯤꯅꯦ ꯑꯗꯨꯗꯤ ꯁꯦ ꯁꯦ ꯑꯁꯤ ꯄꯨꯔꯗꯤ ꯐꯒꯅꯤ ꯍꯥꯏꯕꯁꯦ ꯈꯪꯗ꯭ꯔꯤꯅꯦ
ꯑꯁ ꯑꯗꯨꯝ ꯌꯦꯡꯉꯣ ꯊꯥꯡꯁꯨ ꯄꯨꯕꯅꯦ ꯊꯧꯕ꯭ꯔꯥ ꯍꯥꯏꯔꯒ ꯁꯨꯕ ꯌꯥꯕ ꯊꯥꯡ ꯅ
ꯑꯣꯏꯔꯣꯏ ꯑꯣꯏꯔꯣꯏ ꯌꯨꯝ ꯉꯟꯅꯥ ꯂꯥꯎ
ꯍꯅꯦ ꯌꯨꯡ ꯉꯟꯇꯥ ꯂꯥꯛꯑꯒ ꯕꯣꯜ ꯁꯥꯟꯅꯕ ꯆꯠꯄꯅ ꯐꯗꯧ ꯃꯥꯜꯂꯦ ꯀꯣ
ꯑꯪꯗ ꯁꯤ ꯃꯤ ꯂꯩꯥꯏꯒꯔ꯭ꯔ ꯈꯪꯗꯅꯦ ꯁꯅꯤꯡꯉꯅꯤ
ꯑꯁ ꯅꯍꯥꯟ ꯅꯣꯡꯃꯥꯏꯖꯤꯡ ꯅꯨꯃꯤꯠꯇꯣ
ꯎꯝ
ꯁꯥꯟꯅꯕ ꯂꯥꯛꯑꯣ ꯍꯥꯏꯕꯅꯤꯅꯦ
ꯃ ꯃꯊꯛꯒꯤꯔꯣ
ꯍꯣꯏ
ꯑꯁ ꯀꯗꯥꯏ ꯃꯣꯏ ꯉꯟꯃꯜꯂꯦꯗ ꯀꯗꯥꯏꯗꯒꯤ
ꯑꯗꯨ ꯅꯣꯡꯃꯥꯏꯖꯤꯡ ꯅꯨꯃꯤꯠꯇꯨꯗꯤ ꯑꯩꯈꯣꯏꯁꯨ ꯊꯕꯛ ꯑꯝꯇ ꯂꯩꯇꯦꯅ
ꯂꯥꯏꯇ꯭ꯔꯗꯨꯁꯨ
ꯂꯥꯏꯁꯪꯁꯨ ꯀꯥꯗꯕꯗ ꯀꯣ
ꯍꯟꯗꯛ ꯂꯥꯛꯏꯕ ꯌꯦꯡꯁꯦ
ꯎꯝ
ꯃꯣꯏ ꯊꯟꯖꯥꯗꯁꯨ ꯈꯪꯗꯦ ꯉꯍꯥꯟꯗꯤ ꯊꯦꯡꯅ ꯁꯥꯟꯅꯥꯕ ꯃꯥꯜꯂꯦ
ꯎꯝ ꯑꯗꯨ ꯍꯟꯗꯛꯇꯤ ꯂꯧ ꯃꯇꯝꯅꯤꯅ ꯀꯣ
ꯎꯝ
ꯑꯁ ꯌꯦꯡꯉꯨꯅꯦ ꯂꯧ ꯁꯨꯕ ꯆꯠꯂꯦ ꯑꯃꯨꯛ ꯕꯣꯁ ꯅꯥꯏꯑꯦ ꯑꯃꯨꯛ ꯕꯣꯜ ꯌꯦꯡꯉꯦ ꯇꯨꯝꯕ ꯐꯪꯗ꯭ꯔꯦ
ꯎꯝ ꯑꯁ ꯈꯪꯗ꯭ꯔꯦ ꯃꯊꯛꯀꯤ ꯑꯃꯨꯛ ꯊꯕꯛ ꯁꯨꯕ ꯍꯧꯔꯦ ꯍꯥꯏꯔ ꯑꯃꯨꯛ ꯑꯁ ꯒ꯭ꯌꯥꯟ ꯇꯥꯗꯦꯗ
ꯅꯪ ꯆꯠꯀꯦꯔꯣ
ꯆꯠꯇꯦꯗ
ꯆꯠꯇꯦ
ꯎꯝ ꯎꯝ ꯑꯩ ꯇꯥꯁꯨ ꯇꯥ ꯇꯥꯁꯨ ꯇꯥꯗꯅ
ꯑꯦ ꯅꯪꯒꯤ ꯃꯤꯡ ꯌꯥꯎꯗꯕ꯭ꯔꯥ
ꯌꯥꯎꯗꯦꯅ
ꯑꯣ ꯌꯥꯎꯔꯁꯨ ꯆꯠ ꯆꯠꯀꯅꯨꯀꯣ ꯑꯩꯈꯣꯏ ꯑꯅꯤ ꯆꯠꯃꯤꯟꯅꯁꯦ ꯅꯨꯃꯤꯠ ꯑꯃꯗ
ꯑꯩꯗꯤ ꯑꯩ ꯃꯔꯤꯔꯛ ꯁꯨꯔꯦ ꯑꯈꯣꯏ ꯏꯄꯥ ꯑꯅꯤꯔꯛ ꯁꯨꯔꯦ ꯇꯔꯨꯛꯔꯛ ꯁꯨꯔꯦ ꯑꯈꯣꯏꯗꯤ ꯃꯤ ꯇꯩꯗꯤ ꯁꯨꯛꯆꯠ ꯆꯠꯇꯕ ꯂꯩꯔꯦ
ꯑꯗꯨꯗꯤ ꯃꯣꯏꯁꯨ ꯃꯣꯏꯁꯨ ꯍꯦꯟꯃꯜꯂꯦꯗꯀꯣ
ꯑꯗꯨꯅꯦ ꯂꯥꯛꯇꯕ ꯃꯤꯁꯤꯡꯗꯤ ꯍꯥꯏꯕ ꯉꯝꯗꯦ ꯑꯩꯈꯣꯏꯅ ꯍꯦꯛ ꯂꯥꯛꯗ꯭ꯔꯗꯤ ꯑꯩꯈꯣꯏꯗꯗꯤ ꯉꯥꯡꯉꯤ ꯑꯃꯨꯛ ꯁꯨꯔꯤꯕ ꯆꯠꯂꯤꯕꯗꯨꯗꯤ ꯑꯩꯈꯣꯏ ꯑꯄꯪꯕ ꯇꯥꯏꯌꯦꯕ
ꯎꯝ ꯑꯈꯣꯏꯁꯦ ꯃꯤꯔꯦꯝ ꯇꯥꯔꯦꯕꯀꯣ
ꯑꯗꯨꯅꯦ ꯌꯨꯝꯒꯤꯕꯥꯎ ꯄꯦꯜꯂꯀꯥꯟꯁꯤꯗ ꯃꯌꯥꯝ ꯈꯨꯟꯒꯤ ꯑꯃꯨꯛ ꯇꯧꯔꯦ ꯀꯗꯥꯥꯏꯗꯒꯤ
ꯀ꯭ꯔꯤ ꯎꯄꯥꯏ ꯂꯩ ꯃꯣꯏ ꯃꯋꯥ ꯂꯧꯗ꯭ꯔꯁꯨ ꯑꯩꯈꯣꯏꯕꯨ ꯃꯤ ꯃꯔꯛ ꯇꯤꯟꯕ ꯌꯥꯗꯕ ꯃꯤꯒꯨꯝ ꯈꯟꯕꯤꯕ ꯑꯃꯨꯛ ꯆꯠꯂꯒꯅ ꯑꯈꯣꯏꯅ ꯑꯃꯨꯛ ꯄꯪꯕ ꯇꯥꯕ
ꯎꯝ ꯑꯩꯈꯣꯏꯗꯤ ꯆꯠꯂꯒ ꯊꯕꯛ ꯂꯩꯊꯣꯛ ꯂꯩꯁꯤꯟ ꯇꯧꯕꯁꯨ ꯍꯩꯇꯦ ꯁꯨꯕ ꯁꯨꯔꯥꯗꯤ ꯑꯗꯨꯝ ꯁꯨꯕ
ꯎꯝ ꯅꯨꯡꯉꯥꯏꯇꯦꯕ ꯃꯤꯅ ꯌꯦꯡꯕꯗꯁꯨ ꯐꯖꯗꯦꯕꯀꯣ
ꯑꯗꯨꯅꯦ ꯍꯥꯢꯁꯤ ꯆꯠꯇꯤꯕ ꯀꯥꯡꯕꯨꯁꯤꯗ ꯈ꯭ꯔ ꯒ꯭ꯌꯥꯟ ꯇꯥꯔꯗꯤ ꯐꯗꯣꯏꯕ ꯃꯣꯏꯅ ꯑꯁ ꯌꯥꯝꯅ ꯁꯤꯡꯕ ꯇꯥꯏꯞꯇ ꯈꯣꯏꯁꯨ ꯑꯗꯨꯨꯃꯥꯏꯅ ꯇꯧꯔꯗꯤ ꯀꯅꯥ ꯁꯨꯕꯤꯒꯅꯤ
ꯎꯝ
ꯑꯗꯨꯃꯥꯏꯅ ꯇꯧꯔꯗꯤ ꯆꯍꯤ ꯑꯃ ꯍꯦꯟꯅ ꯁꯨꯒꯗꯕꯅꯤꯅ
ꯀꯥꯟꯗꯦ ꯀꯥꯟꯗꯦ ꯑꯩꯈꯣꯏ ꯅꯨꯄꯤ ꯊꯤꯔꯁꯦ ꯀꯥꯟꯅꯗꯦ
ꯈꯪꯗꯦꯗ ꯅꯨꯄꯤꯁꯦ ꯑꯗꯨꯝ ꯑꯁ ꯃꯔꯛ ꯃꯔꯛꯇ ꯊꯤꯅꯤꯡꯉꯦ ꯃꯔꯛ ꯃꯔꯛꯇ ꯑꯃꯨꯛ ꯇꯜꯂꯦ ꯃꯔꯛ ꯃꯔꯛꯇ ꯅꯨꯄꯤ ꯀꯣꯏꯔꯤꯁꯤꯐꯥꯎ ꯑꯃꯨꯛ ꯇꯥꯟꯕ ꯌꯥꯎꯁꯤꯜꯂꯛꯑꯦꯅꯦ
ꯆꯍꯤ ꯌꯥꯝꯃꯟꯕꯒꯤ ꯑꯣꯏꯔꯝꯃꯅꯤ ꯀꯣꯛ ꯊꯤꯖꯤꯟꯈ꯭ꯔꯣ
ꯈꯪꯅꯕ ꯂꯩꯔꯕꯅꯤꯅ ꯆꯠꯊꯣꯛ ꯆꯠꯁꯤꯟꯁꯨꯀ ꯈ꯭ꯔ ꯅꯨꯡꯉꯥꯏꯇꯕ ꯍꯣꯏ ꯆꯠꯄꯗꯤ ꯆꯠꯂꯣ ꯑꯗꯨꯒ ꯍꯜ ꯍꯜꯂꯛꯄ ꯀꯩ ꯀꯩꯅꯣ ꯑꯁ ꯆꯠ ꯆꯠꯊꯣꯛ ꯆꯠꯁꯤꯟꯗꯁꯨ ꯈ꯭ꯔ ꯅꯨꯡꯉꯥꯏꯇꯦ ꯑꯗꯨꯅꯦ ꯃꯔꯛ ꯑꯗꯨ ꯃꯔꯛ ꯃꯔꯛ ꯑꯗꯨꯗ ꯐꯥꯎꯌꯦꯕ ꯅꯨꯡꯁꯤꯕꯁꯦ ꯏꯁ ꯀꯔꯤ ꯀꯥꯟꯅꯕ꯭ꯔꯥ ꯑꯗꯨꯗ ꯐꯥꯎꯁꯤꯜꯂꯤꯕ
ꯎꯝ ꯅꯪ ꯅꯪ ꯅꯁꯥꯥꯁꯦ ꯅꯁꯥꯁꯦ ꯅꯪ ꯑꯗꯨꯝ ꯅꯪꯅ ꯆꯠꯅꯤꯡꯕ ꯇꯧꯅꯤꯡꯕ ꯇꯧ ꯌꯥꯗ꯭ꯔꯦꯕ
ꯎꯝ ꯈ꯭ꯔ ꯌꯥꯕꯗꯤ ꯌꯥ ꯑꯗꯨꯕꯨ ꯈ꯭ꯔ ꯀꯩꯅꯣ ꯑꯩꯈꯣꯏꯅ ꯄꯥꯝꯕ ꯇꯧꯕꯁꯨ ꯌꯥꯗ꯭ꯔꯦꯅꯦ ꯃꯥ ꯑꯌꯥꯕ ꯌꯥꯎꯔꯁꯨ ꯈ꯭ꯔ ꯅꯨꯡꯉꯥꯏꯗꯅ ꯍꯟꯗꯛꯗꯤ ꯐꯔꯕꯅꯦ ꯆꯍꯤ ꯑꯃ ꯑꯅꯤ ꯃꯇꯨꯡꯗꯗꯤ ꯑꯁ ꯁꯨꯡꯌꯥ ꯌꯥꯗꯕꯅꯤ
ꯊꯥꯗꯣꯛꯄꯤꯒꯗ꯭ꯔꯥ ꯑꯁꯤꯅ ꯁꯤꯅꯦꯕ ꯄꯥꯈꯠꯂꯤꯗꯣ
ꯎꯝ
ꯑꯁ ꯁꯦꯡꯅ ꯍꯥꯏꯔꯗꯤꯀꯣ
ꯎꯝ
ꯅꯣꯏ ꯑꯃꯗꯨꯗꯤ ꯅꯪꯕꯨ ꯅꯨꯡꯁꯤꯕ ꯐꯪꯕ ꯅꯪꯒ ꯐꯪꯕꯁꯤ ꯌꯥꯝ ꯐꯔꯕꯅꯦ ꯃꯔꯥꯏꯕꯛ
ꯑꯩꯁꯨ ꯈꯜꯂꯤꯅꯤ ꯃꯥꯒꯨꯝꯕ ꯑꯩꯉꯣꯟꯗ ꯅꯨꯡꯁꯤꯕꯗꯤ ꯑꯇꯣꯞꯄ ꯊꯤꯅꯔꯁꯨ ꯑꯗꯨꯃꯥꯏꯅ ꯅꯨꯡꯁꯤꯗꯧ ꯃꯥꯟꯗꯦ ꯈꯜꯂꯤꯕꯅꯤ ꯑꯩꯁꯨ
ꯍꯦ ꯀꯨꯏꯃꯜꯂꯁꯨ ꯐꯔꯣꯏꯌꯦ ꯃꯤ ꯌꯦꯡꯕꯗ ꯅꯨꯡꯉꯥꯏꯇ꯭ꯔꯦ ꯀꯣꯛ ꯊꯤꯖꯤꯟꯈ꯭ꯔꯣ ꯅꯕꯥꯅꯤꯗꯤ ꯊꯤꯕ ꯌꯥꯔꯦꯕꯅꯦ
ꯍꯣꯢ ꯏꯁ ꯈꯪꯗꯦꯅꯦ
ꯑꯗꯨ ꯍꯥꯏꯕꯗꯤ ꯆꯍꯤ ꯃꯇꯥꯗꯨꯒ ꯍꯥꯏꯔꯛꯑꯗꯤꯀꯣ
ꯎꯝ
ꯆꯍꯤ ꯀꯨꯟꯊ꯭ꯔꯥ ꯍꯦꯜꯂꯛ ꯑꯗꯤ ꯑꯃꯨꯛ ꯊꯤꯕ ꯍꯩꯔꯣꯏꯕ
ꯑꯗꯨꯅꯦ
ꯑꯁ ꯑꯩꯗꯤ ꯅꯣꯏꯗꯧꯅ ꯄꯩꯁꯥ ꯇꯥꯟꯕ ꯍꯩꯕ ꯑꯗꯨꯒ
ꯋꯥꯔꯤꯗꯤ ꯋꯥꯔꯤꯗꯤ
ꯑꯗꯨꯝ ꯈ꯭ꯔ ꯒ꯭ꯌꯥꯟ ꯇꯥꯔꯗꯤ ꯑꯩꯗꯤ ꯀꯣꯛ ꯊꯤꯖꯤꯟꯈ꯭ꯔꯅꯤ
ꯑꯁ ꯊꯤꯕꯗꯤ ꯊꯤꯅꯤꯡꯈ꯭ꯔꯕꯅꯤ ꯑꯩ ꯏꯃꯨꯡꯒꯤ ꯈꯜꯂꯗꯤ ꯑꯃꯨꯛ ꯇꯜꯂꯛꯄ ꯏꯟꯀꯝꯁꯨꯨ ꯂꯩꯇ꯭ꯔꯤ ꯀꯗꯥꯢꯗꯥꯒꯤ ꯏꯁ ꯑꯩꯈꯣꯏ ꯈꯨꯟꯒꯤ ꯃꯤꯅꯤꯅ ꯀꯩ ꯀꯔꯤ ꯉꯥꯡꯅꯤꯅ ꯈꯪꯗꯕ ꯃꯥꯜꯂꯤꯗ
ꯑꯁ ꯉꯥꯡꯕꯗꯤ ꯉꯥꯡꯖꯁꯥꯅꯨꯅꯦ ꯑꯩ ꯉꯁꯥꯏ ꯑꯌꯨꯛ ꯁꯇꯦꯇꯁ ꯇꯥ ꯊꯥꯒꯠꯄꯥꯗꯨ ꯆꯨꯝꯃꯝꯅꯦ ꯑꯩꯈꯣꯏꯕꯨꯗꯤ ꯑꯩꯈꯣꯏꯅ ꯑꯁꯣꯏꯕ ꯑꯃ ꯎꯔꯗꯤ ꯃꯤꯅꯗꯤ ꯑꯗꯨꯝ ꯍꯥꯏꯔꯛꯀꯅꯦꯕ
ꯎꯝ ꯒ꯭ꯌꯥꯟ ꯇꯥꯗ꯭ꯔꯦꯗ꯫ ꯑꯩꯈꯣꯏ ꯑꯩ ꯀꯣꯏꯔꯤꯕ ꯍꯧꯖꯤꯛ ꯑꯩ ꯈꯨꯟꯗ ꯂꯩꯍꯟꯅꯤꯡꯉꯤꯅ ꯃꯥꯁꯦ꯫
ꯎꯝ ꯍꯥꯏꯗꯤ ꯂꯩꯁꯥꯕꯤ ꯑꯃꯅꯤꯗꯨꯅ ꯅꯪꯉꯣꯟꯗ꯫
ꯉꯍꯥꯟ ꯃꯥ ꯉꯍꯥꯟ ꯃꯥ ꯐꯣꯟ ꯃꯥ ꯊꯣꯛꯂꯥꯛꯄ ꯃꯇꯝꯗ ꯑꯩ ꯑꯩ ꯐꯣꯟ ꯌꯦꯡꯉꯤꯕ
ꯎꯝ꯫
ꯌꯦꯡꯁꯨ ꯑꯩꯁꯨ ꯀꯥꯎꯊꯣꯛꯈ꯭ꯔꯕ ꯑꯁꯤ ꯃꯈꯥꯒꯤꯗ ꯐꯣꯟ ꯇꯧꯔꯛꯄ ꯃꯥꯜꯂꯦꯕ꯫ ꯃꯥꯗꯨ ꯎꯈ꯭ꯔꯕ ꯃꯥꯜꯂꯦꯕ ꯑꯃꯨꯡ ꯑꯁ ꯑꯃꯨꯛ ꯀꯩ ꯇꯧꯕꯤꯒꯦꯔꯣ ꯁꯤꯁꯦ ꯑꯃꯨꯛ ꯐꯣꯟ ꯑꯁꯤ ꯇꯧꯔꯛꯑꯏꯁꯤ ꯑꯩꯁꯨ ꯄꯥꯏꯈꯠ ꯀꯤꯕ ꯑꯩꯁꯨ꯫
ꯎꯝ꯫
ꯄꯥꯏꯈꯥꯠꯄꯤꯗꯦꯕ ꯑꯩꯁꯨ꯫ ꯈꯪꯗꯦ ꯃꯤ ꯊꯕꯛ ꯈꯔ ꯃꯔꯝ ꯑꯃ ꯂꯩꯕꯒꯤ ꯇꯧꯔꯕꯅꯤ ꯍꯥꯏ ꯃꯥ ꯑꯗꯨꯗ ꯆꯪꯒ ꯃꯥ ꯍꯤꯁꯇ꯭ꯔꯤ ꯂꯣꯏ ꯌꯦꯡꯈ꯭ꯔꯕ ꯃꯥꯜꯂꯦ꯫ ꯑꯗꯨꯅ ꯃꯥꯅ ꯑꯌꯥꯝꯕ ꯂꯣꯏ ꯇꯧꯔꯛꯄ ꯃꯥ ꯇꯧꯔꯛꯄ ꯌꯥꯝ ꯂꯩꯌꯦꯕ꯫
ꯎꯝ꯫
ꯑꯗꯨꯗꯒꯤ ꯑꯁ ꯉꯥꯡꯕ ꯍꯧꯔꯦ꯫ ꯅꯪ ꯑꯗꯨꯃꯥꯏ ꯇꯧꯔꯗꯤ ꯇꯥꯅ ꯇꯧꯔꯗꯤ꯫ ꯕꯤꯠ ꯂꯩꯇꯦ ꯈꯣꯠꯂꯦ ꯑꯃꯨ ꯍꯥꯏꯔꯑꯦ꯫
ꯑꯁ ꯅꯪꯁꯨ ꯅꯪꯁꯨ ꯁꯦꯡꯅ ꯑꯗꯨꯝ ꯐꯖꯅ ꯍꯥꯏꯕꯤꯈ꯭ꯔꯣꯗꯅ ꯍꯥꯏꯕꯗꯤ꯫
ꯍꯥꯏꯔꯥꯕꯅꯦ ꯎꯝ ꯃꯥꯁꯨ ꯈꯪꯉꯤꯅ ꯑꯗꯨ ꯑꯗꯨ ꯃꯥꯅ ꯍꯧꯖꯤꯛ ꯈꯪꯅꯔꯤꯗ ꯃꯥꯁꯨ ꯈꯪꯜꯂꯤ ꯑꯝꯇ
ꯑꯗꯨꯗꯤ ꯀꯩꯒꯤ ꯃꯥꯁꯨ ꯆꯤꯡꯅꯕ꯫
ꯎꯝ꯫
ꯑꯁ ꯈꯥꯟꯗꯦ
ꯍꯥꯏꯕꯗꯤ ꯅꯨꯡꯁꯤꯅꯕ ꯍꯥꯏꯕꯁꯤꯗꯤ ꯊꯥꯖꯕ ꯂꯩꯒꯗꯕꯅꯦ ꯑꯃꯃꯥꯝꯗ
ꯎꯝ꯫ ꯑꯇꯩꯕꯗꯤ ꯀꯩꯁꯨ ꯍꯧꯖꯤꯛ ꯍꯧꯛꯇꯤ ꯈꯔ ꯐꯔꯕꯅꯦ ꯍꯧꯖꯤꯛ ꯃꯦꯟꯅꯤ ꯃꯥꯒꯤꯅꯤꯕ꯫
ꯍꯥꯏꯕꯗꯤ ꯅꯪꯅꯁꯨ ꯍꯥꯟꯅ ꯈꯔ ꯅꯨꯡꯁꯤ ꯏꯡꯒꯤꯠ ꯇꯧꯔꯝꯕꯒꯤ ꯑꯣꯏꯔꯝꯅꯤ꯫
ꯎꯝ꯫ ꯈꯔꯕꯨꯗꯤ ꯑꯗꯨꯝ ꯇꯧꯔ ꯃꯤ ꯈꯔ ꯑꯇꯩꯕꯨꯗꯤ ꯂꯣꯏ ꯂꯩꯗꯤ ꯂꯩꯒꯅꯤꯗꯕ ꯑꯗꯨꯕꯨ ꯃꯥ ꯃꯥꯁꯨ ꯀꯥꯎꯗꯤ ꯀꯥꯎꯈꯔꯕꯅꯦꯕ ꯑꯩ ꯑꯗꯨ ꯐꯣꯟ ꯇꯧꯕ ꯃꯇꯝꯗ ꯃꯥ ꯆꯦꯜ ꯇꯧꯕ ꯀꯥꯟꯗ ꯈꯪꯗꯕꯗꯨꯗ ꯑꯃꯨꯛ ꯍꯥꯏꯔꯛꯄ ꯋꯥꯅꯤꯗ꯫ ꯅꯨꯕꯥꯅꯤ ꯑꯗꯨꯝ ꯀꯩꯅꯣ ꯇꯧꯕ ꯃꯥꯜꯂꯦꯀꯣ ꯈꯣꯠꯂꯦ ꯑꯃꯨꯛ ꯍꯥꯏꯔꯄ ꯃꯣꯏ ꯑꯗꯨ ꯁꯤ ꯑꯩꯉꯣꯟꯗ ꯑꯗꯨꯝ ꯀꯔꯤ ꯀꯔꯤꯅꯣ ꯂꯩꯔꯤꯗ ꯑꯗꯨꯝ ꯇꯧꯔꯛꯑꯦꯕ꯫ ꯑꯗꯨꯗꯒꯤꯅꯦ꯫
ꯑꯗꯨꯅ ꯇꯥꯛꯄꯗꯤ꯫ ꯅꯪ ꯍꯥ꯫
ꯅꯍꯥꯟ ꯑꯩ ꯃꯣꯏ ꯌꯨꯝꯗ ꯀꯨꯝꯃꯤꯕ꯫
ꯅꯣ
ꯎꯝ ꯀꯨꯝꯕ ꯀꯥꯟꯗ ꯃꯥ ꯈꯪꯅꯕꯄꯥ ꯀꯨꯝꯃꯤꯟꯅꯩꯌꯦꯕ ꯃꯕꯥꯅꯤ ꯍꯥꯢꯗꯤ ꯑꯩꯗꯤ ꯈꯪꯗꯕ ꯑꯩ ꯍꯥꯟꯅ ꯀꯨꯝꯕ ꯀꯥꯟꯗꯨꯗ ꯑꯩꯁꯨ ꯖꯨꯄꯥꯛ ꯖꯨꯄꯥꯛ ꯂꯧꯕ ꯀꯨꯝꯕꯅꯦꯕ
ꯎꯝ
ꯀꯨꯝꯕ ꯀꯥꯟꯗ ꯀꯨꯝꯕ ꯀꯥꯟꯗꯗꯤ ꯂꯩꯇꯦꯕ
ꯎꯝ
ꯑꯃꯨꯛ ꯃꯤꯅꯤꯠ ꯃꯉꯥ ꯐꯥꯔ ꯐꯥꯔꯝ ꯃꯣꯏꯗ ꯑꯃꯨꯛ ꯊꯤꯜꯂꯛꯑꯦꯕ ꯄꯣꯠꯇꯣ ꯇꯤꯜꯂꯒ ꯀꯥꯟꯗ ꯃꯨꯛ ꯃꯥ ꯃꯣꯏ ꯏꯃꯨꯡ ꯂꯣꯏ ꯂꯩꯔꯝꯃꯦ ꯑꯗꯨꯒ ꯈꯪꯅꯕ ꯅꯨꯄꯥꯗꯨꯁꯨ ꯂꯩꯔꯝꯃꯦ
ꯋꯥꯗꯤ ꯉꯥꯡꯅꯕ꯭ꯔꯦꯟ ꯕꯅꯦ
ꯑꯩꯌꯨꯛ ꯑꯩ ꯉꯥꯡꯅꯗꯦ ꯃꯥ ꯃꯥꯥꯅ ꯉꯥꯡꯕꯅꯦ
ꯎꯝ
ꯑꯗꯨꯗ ꯅꯨꯄꯥꯗꯨꯅꯁꯨ ꯑꯩꯈꯣꯏ ꯏꯃꯨꯡꯅꯤꯅꯀꯣ
ꯎꯝ
ꯅꯪꯒꯤ ꯊꯕꯥꯛꯇꯣ ꯀꯣꯠꯂꯒ ꯃꯥꯏ ꯍꯥꯏꯔꯛꯄ ꯑꯩꯅ ꯑꯁ ꯈꯪꯗ꯭ꯔꯦꯗ ꯊꯕꯇ ꯑꯁ ꯒ꯭ꯌꯥꯟ ꯇꯥꯔ ꯄꯩꯁꯥ ꯑꯣꯏꯅ ꯀꯃꯥꯏꯅ ꯇꯧꯔ ꯂꯧ ꯑꯃꯨꯛ ꯆꯪꯉꯁꯤꯅ ꯈꯜꯂꯤꯕꯅꯦ ꯍꯥꯏꯔꯒ ꯃꯥꯅ ꯍꯥꯏꯖꯔꯒ ꯆꯠꯀꯅꯨ ꯁꯤꯗ ꯂꯩꯌꯨ ꯑꯗꯨꯝ ꯍꯥꯏꯔꯛꯄ ꯑꯗꯨꯗꯤ ꯈꯪꯗꯦ ꯌꯦꯡꯁꯤ ꯑꯩꯅ ꯍꯥꯏꯕꯤꯅꯦꯕ
ꯍꯣꯏꯗ ꯅꯨꯡꯁꯤꯅꯕ ꯍꯥꯏꯔꯗꯤ ꯈꯝꯕꯟ ꯆꯥꯎꯕꯁꯨ ꯂꯩꯕꯅꯤꯗ
ꯎꯝ ꯁꯤꯗ ꯂꯩꯔꯤꯕ
ꯑꯗꯨꯕꯨ ꯅꯨꯡꯁꯤꯗꯕꯒꯤꯗꯤ ꯅꯠꯇꯦꯕ ꯑꯗꯨꯗꯣ ꯅꯨꯡꯁꯤꯃꯟꯕꯒꯤꯅꯦꯕ
ꯎꯝ ꯑꯩꯈꯣꯏ ꯁꯥꯢꯗꯣ ꯏꯁ ꯑꯩꯅ ꯆꯠꯀꯗ꯭ꯔꯥ ꯑꯩꯅ ꯃꯥ ꯊꯥꯗꯣꯛꯈꯤꯗ꯭ꯔꯥ ꯈꯜꯂꯤꯉꯁꯦ ꯍꯥꯏꯗꯤ ꯌꯨꯝꯗꯁꯨ ꯂꯩꯔꯕꯅꯤꯅꯀꯣ
ꯎꯝ
ꯀꯨꯟꯗ ꯂꯩꯇ꯭ꯔꯗꯤ ꯀꯩꯁꯨ ꯍꯥꯏꯗꯕ ꯈꯨꯟꯗ ꯍꯦꯛ ꯂꯩꯔꯗꯤ ꯑꯁ ꯉꯥꯡꯂꯛꯄꯅꯤ ꯁꯤꯗꯤ
ꯑꯗꯨꯕꯨ ꯅꯣꯏ ꯑꯃꯗꯨꯁꯨ ꯋꯥ ꯉꯥꯡꯕꯗꯤ ꯌꯥꯗꯤ ꯌꯥꯕ ꯖꯥꯠꯅꯤꯀꯣ
ꯑꯁ ꯃꯥꯅ ꯍꯥꯏꯖꯤꯅꯤ ꯅꯃꯥꯟꯅꯕ ꯑꯩꯈꯣꯏꯒ ꯂꯩꯃꯤꯟꯅꯔꯤ ꯑꯩꯗꯤ ꯋꯥ ꯀꯟꯅ ꯉꯥꯡ ꯉꯅꯤ ꯍꯥꯏꯔꯅꯤ ꯀꯩꯒꯤꯅꯣ ꯈꯔꯀꯥꯟꯗ ꯑꯁ ꯑꯗꯨꯒ ꯀꯩ ꯍꯥꯏꯅꯤ ꯅꯪꯕꯨ ꯑꯗꯨꯝ ꯉꯥꯡ ꯉꯥꯡꯉꯤꯗꯣ ꯇꯥꯔ ꯅꯨꯡ ꯍꯥꯇꯦ ꯍꯥꯏꯔꯦ ꯑꯗꯨ
ꯑꯩꯁꯨ ꯒ꯭ꯌꯥꯟꯗꯤ ꯈꯪꯉꯤꯗ ꯑꯗꯨꯕꯨ ꯋꯥ ꯉꯥꯡ ꯉꯀꯥꯟꯗ ꯑꯩꯗꯤ ꯏꯃꯥꯟꯅꯕꯁꯤꯡꯗꯤ ꯑꯗꯨꯝ ꯍꯥꯏꯔꯛꯀꯅꯤ ꯑꯗꯨꯕꯨ ꯋꯥꯈꯜꯗꯨꯗꯤ ꯀꯩꯁꯨ ꯈꯟꯗꯦꯗ ꯃꯥꯅ ꯍꯥꯏꯔꯛꯑꯕ
ꯇꯟ ꯅꯣꯏ ꯍꯥꯏꯔꯤꯗꯨꯗꯤ ꯁꯨꯝ ꯐꯩꯒꯤ ꯇꯧꯕꯅꯤ ꯑꯗꯨꯅ
ꯐꯥꯒꯤ ꯇꯧꯕꯗꯣ ꯉꯍ ꯃꯥꯖꯨ ꯑꯗꯨꯝ ꯑꯗꯨꯅꯤꯅꯦ ꯒ꯭ꯌꯥꯟ ꯇꯥꯗ꯭ꯔꯦꯗ
ꯑꯩ ꯅꯨꯄꯤꯗꯤ ꯈꯔꯕꯨꯗꯤ ꯃꯆꯤꯟ ꯀꯟꯕꯁꯨ ꯂꯩꯒꯅꯤ
ꯎꯝ ꯀꯟꯁꯅꯨꯗ
ꯀꯟꯅꯤꯡ
ꯃꯥꯅ ꯍꯥꯏꯔꯤꯖꯤꯗꯤ ꯑꯦ ꯍꯧꯖꯤꯛ ꯍꯧꯖꯤꯛꯀꯤ ꯑꯩ ꯀꯩ ꯇꯧꯈꯤꯒꯦ ꯅꯣꯏ ꯌꯨꯝꯗ ꯂꯥꯛꯑꯗꯤ ꯀꯩꯁꯨꯝ ꯉꯝꯃꯔꯣꯏ ꯃꯥ ꯇꯔꯦ ꯍꯥꯏ
ꯑꯦ ꯉꯝꯃꯅꯦ ꯅꯨꯡꯁꯤꯅꯔꯤꯉꯩꯗ ꯉꯝꯍꯧꯗ꯭ꯔꯗꯤ ꯀꯔꯥꯏꯗꯒꯤ ꯃꯣꯏꯗꯤ ꯑꯗꯨ ꯇꯥꯕ꯭ꯔꯣ ꯇꯥꯕ꯭ꯔꯣ